ꯇꯥꯕꯤꯔꯤꯕ꯭ꯔꯣ?
ꯍꯜꯂꯣ
ꯃꯤ ꯂꯩꯕ꯭ꯔꯣ?
ꯂꯩꯌꯦ ꯂꯩꯌꯦ ꯂꯩꯌꯦ꯫
ꯌꯨꯝꯁꯤꯕꯨ ꯃꯤ ꯂꯩꯕ꯭ꯔꯣ ꯂꯩ ꯂꯩ ꯀꯥꯏ꯫ ꯀꯩꯗꯧꯔꯤꯒꯦ ꯍꯧꯖꯤꯛꯁꯦ ꯇꯨꯝꯃꯤꯕ꯭ꯔꯣ ꯅꯪꯕꯣ꯫
ꯇꯨꯝꯗꯔꯤ ꯍꯦ꯫
ꯏꯁ ꯐꯃꯨꯡꯗ ꯈꯛꯇꯪ ꯂꯩꯕ ꯃꯥꯜꯂꯦ꯫
ꯊꯕꯛ ꯂꯣꯏꯔꯒ ꯂꯩꯕꯅꯦ ꯀꯔꯤꯔꯣ ꯅꯪꯁꯨ꯫
ꯑꯦ ꯅꯪ ꯆꯥꯛ ꯌꯦꯟꯁꯥꯡ ꯊꯣꯡꯒꯗ꯭ꯔꯣ ꯉꯁꯤ꯫
ꯍꯣꯏ ꯊꯣꯡꯒꯅꯤ꯫
ꯅꯣꯏꯃꯥ ꯂꯥꯛꯈ꯭ꯔꯕ꯭ꯔꯣ?
ꯎꯝ ꯂꯛ ꯍ
ꯑꯗꯣ ꯑꯍꯥꯎꯕ ꯄꯨꯔꯛꯄ꯭ꯔꯥ ꯄꯨꯔꯛꯇꯕ꯭ꯔꯥ?
ꯈꯪꯗꯦ ꯑꯩ ꯍꯪꯕꯤꯗꯦꯀꯣ꯫
ꯑꯁ ꯅꯪꯁꯨ ꯀꯔꯤꯅꯣꯍꯦ ꯅꯣꯏ ꯃꯥ ꯂꯥꯛꯄꯗ ꯏꯁꯤꯡ ꯊꯛꯑꯣ ꯁꯤ ꯇꯧꯑꯣ ꯍꯥꯏꯅ ꯍꯥꯏꯕ ꯌꯥꯗ ꯅꯠꯇ꯭ꯔꯣ ꯋꯥꯅ ꯂꯥꯛꯑꯗꯤ ꯁꯦꯕꯥ ꯀꯩꯀꯥ ꯇꯧꯕꯤꯒꯗꯕꯅꯦ꯫
ꯂꯥꯛꯄ ꯍꯦꯛ ꯐꯅꯦꯛ ꯎꯝ ꯑ ꯂꯧꯔꯒ ꯏꯔꯨꯕ ꯆꯠꯈ꯭ꯔꯤꯀꯣ꯫
ꯑꯣ ꯅꯠꯇꯤꯅꯦꯍꯦ ꯍꯦꯛ ꯂꯥꯛꯄ ꯀꯥꯟꯗ ꯇꯧꯕꯤꯒꯗꯕꯅꯦ꯫
ꯎꯝ ꯏꯁꯨꯨ ꯀꯥꯏ ꯀꯩꯁꯨ ꯀꯥꯏꯗꯦ꯫
ꯑꯦꯁ ꯀꯩꯁꯨ ꯀꯥꯏꯗꯦ ꯀꯥꯏꯗꯦ ꯀꯥꯏꯕꯕꯨꯗꯤ ꯑꯗꯨꯕꯨ ꯁꯦꯕꯥ ꯍꯥꯏꯕꯁꯤꯗꯤ ꯇꯧꯒꯗꯧꯅꯦ꯫
ꯇꯧꯋꯤꯗꯣ ꯉꯁꯤꯈꯠꯇꯅꯤꯗ꯫ ꯅꯪꯗꯤ ꯍꯧꯒꯠꯄ꯭ꯔꯣ? ꯇꯨꯝꯔꯕꯣ
ꯑꯁ ꯇꯨꯝꯗꯦꯍꯦ ꯍꯧꯖꯤꯛ ꯇꯨꯝꯕ ꯃꯇꯝ ꯅꯠꯇꯦꯌꯦ꯫
ꯀꯔꯤ ꯇꯧꯕ꯫
ꯍꯧꯖꯤꯛ ꯑꯩ ꯊꯕꯛ ꯇꯧꯕꯅꯦ꯫
ꯎꯝ ꯀꯔꯤ ꯊꯕꯛꯔꯣ ꯊꯕꯛ ꯆꯤꯟꯕꯒꯨꯝ꯫
ꯍꯣꯏ ꯏꯪꯈꯣꯜ ꯁꯦꯝꯒꯦ ꯑꯩꯗꯤ ꯑꯗꯨꯝ ꯅꯨꯡꯇꯤꯒꯤ ꯆꯤꯜꯂꯦꯍꯦ꯫
ꯑꯥꯁ
ꯑꯦ ꯅꯠꯇ꯭ꯔꯣ ꯑꯩꯗꯤ ꯅꯨꯡꯇꯤꯒꯤ ꯆꯤꯜꯂꯦ꯫ ꯅꯪꯅꯦ ꯇꯨꯝꯕꯒꯤ ꯃꯇꯝ ꯈꯛꯇꯪ ꯂꯩꯕꯗꯣ ꯑꯩ꯫ ꯗꯤ ꯊꯕꯛ ꯁꯨꯕꯗ ꯇꯤꯟꯕ ꯃꯇꯝꯒ ꯂꯩꯇꯦ ꯂꯩꯖꯗꯦ꯫
ꯌꯥꯔꯦ ꯌꯥꯔꯦ꯫
ꯑꯦ ꯀꯔꯤꯅꯣ?
ꯀꯔꯤ ꯀꯔꯤ ꯇꯧꯔꯦ ꯉꯁꯤꯗꯤ ꯑꯗꯨꯗꯤ
ꯉꯁꯤ ꯉꯁꯤꯗꯤ ꯉꯁꯤꯗꯤ ꯄꯨꯡ ꯑꯃꯗꯤ ꯇꯨꯝꯃꯦꯍꯦ
ꯑꯗꯨꯒ
ꯑꯗꯨꯒ ꯑꯃꯨꯛ ꯆꯥꯛ ꯆꯥꯊꯣꯛꯑꯦ ꯑꯗꯨꯒ ꯍꯧꯖꯤꯛ ꯑꯃꯨꯛ ꯊꯕꯛ ꯆꯥꯛ ꯆꯥ ꯇꯣꯛꯄ ꯂꯣꯏꯔꯒ ꯅꯣꯡ ꯇꯥꯔꯛꯑꯦ ꯑꯗꯨꯒꯤ
ꯎꯝ ꯍꯧꯖꯤꯛ ꯃꯩ ꯂꯥꯛꯄ꯭ꯔꯣ
ꯍꯧꯖꯤꯛ ꯂꯥꯛꯇꯦ ꯉꯁꯥꯏ ꯅꯣꯡ ꯍꯦꯛ ꯇꯥꯔꯛꯄꯗ ꯃꯩ ꯃꯨꯠꯈ꯭ꯔꯦ
ꯑꯣ
ꯑꯗꯨ ꯅꯣꯡ ꯇꯥꯕ ꯃꯇꯝꯗ ꯍꯣꯏ ꯅꯣꯡ ꯇꯥꯕ ꯃꯇꯝꯗ ꯑꯩꯈꯣꯏ ꯂꯣꯏꯅ ꯀꯥ ꯃꯅꯨꯡꯗ ꯂꯩꯔꯦꯕꯀꯣ ꯑꯗꯨ ꯋꯥꯔꯤ ꯁꯥꯕꯤꯒꯦꯕ ꯀꯥ ꯃꯅꯨꯡ ꯂꯩꯔꯦ ꯑꯗꯨꯀꯥꯟꯗ ꯑꯩꯈꯣꯏꯒꯤ ꯉꯔꯥꯡ ꯅꯨꯡꯗꯥꯡꯒꯤ ꯅꯨꯄꯥ ꯃꯆꯥꯗꯣ ꯈꯪꯕ꯭ꯔꯣ ꯑꯗꯨ ꯅꯨꯄꯥꯗ ꯑꯩꯈꯣꯏ ꯌꯨꯝꯗ ꯂꯥꯛꯄ ꯑꯗꯨꯒꯤ ꯃꯥꯗꯤ ꯆꯥꯛꯁꯨ ꯆꯥꯗꯕ ꯑꯗꯨꯒꯤ ꯑꯩꯅ ꯆꯥ ꯁꯦꯝꯕꯤꯒꯦ ꯍꯥꯏꯅ ꯆꯥ ꯁꯦꯝꯕꯅꯦꯕ ꯑꯗꯨꯒ ꯏꯃꯥꯗꯨꯁꯨ ꯑꯩꯁꯨ ꯁꯦꯝꯕꯤꯌꯣ ꯈꯔ ꯍꯥꯏꯕꯤꯕ ꯑꯗꯨꯒꯤ ꯑꯩꯗꯣ ꯁꯦꯝꯃꯦ ꯁꯦꯝꯕ ꯂꯣꯏꯔꯒ ꯃꯕꯥꯅꯤꯒꯤ ꯆꯥ ꯒ꯭ꯂꯥꯁ ꯑꯃꯃꯝ ꯄꯤꯈ꯭ꯔꯦ
ꯍꯣꯏ
ꯑꯄꯤꯕ ꯃꯇꯝꯗ ꯃꯥꯗꯣ ꯀꯔꯤ ꯑꯜꯃꯤꯔꯥꯒꯤ ꯃꯅꯥꯛꯇ ꯐꯝꯕ ꯏꯃꯥꯗꯣ ꯑꯗꯨꯀꯥꯟꯗ ꯑꯩꯗꯤ ꯃꯥꯒꯤ ꯈꯣꯡꯒꯤ ꯃꯅꯥꯛꯇ ꯊꯝꯕꯅꯦꯕ ꯒꯤꯂꯥꯁꯇꯣ ꯑꯗꯨꯒꯗꯤ ꯑꯩꯗꯤ ꯒꯤꯂꯥꯁꯇꯣ ꯀꯥꯎꯈ꯭ꯔꯕ ꯑꯗꯨꯒꯤ ꯑꯜꯃꯤꯔꯥ ꯃꯅꯥꯛ ꯐꯝꯕꯅꯤꯅ ꯃꯅꯨꯡꯗ ꯑꯆꯥꯄꯣꯠ ꯀꯔꯤ ꯂꯩꯕ꯭ꯔꯥ ꯍꯥꯏꯅ ꯌꯦꯡꯒꯦ ꯍꯥꯏꯅ ꯍꯦꯛ ꯆꯪꯉꯛꯄꯗ ꯒ꯭ꯂꯥꯁꯇꯣ
ꯑꯣꯏ
ꯆꯥ ꯑꯁꯥꯕꯗꯣ ꯃꯉꯣꯟꯗ ꯍꯩꯕꯤꯈ꯭ꯔꯦ ꯃꯥꯒꯤ ꯈꯣꯡꯗ ꯑꯗꯨꯒꯤ ꯑꯗꯨꯒꯤ ꯏꯃꯥꯟꯅ ꯁꯥꯥꯎꯋꯦ ꯑꯦ ꯑꯗꯨꯗꯒꯤ ꯑꯩꯅ ꯑꯁ ꯆꯥ ꯄꯤꯕ꯭ꯔꯣ ꯍꯥꯏꯕꯣ ꯍꯥꯏꯅ ꯑꯩ ꯊꯛꯑꯔꯣꯏ ꯑꯗꯨꯃꯥꯏꯅ ꯍꯥꯏꯔꯛꯄꯀꯣ ꯃꯥꯅ ꯑꯁ ꯅꯣꯛꯄꯁꯤꯗꯤ ꯑꯗꯨꯒ ꯕꯤꯁꯀꯤꯠ ꯂꯧꯒꯦ ꯇꯧꯕꯅꯦꯕ ꯑꯗꯨ ꯕꯤꯁ ꯀꯤꯠ ꯄꯤꯊꯣꯛꯑꯦ ꯑꯗꯨꯒ ꯃꯥꯒꯤ ꯈꯣꯡꯗꯣ ꯃꯊꯟꯗꯅꯦ ꯃꯊꯟꯗ ꯂꯥꯛꯑꯦ ꯍꯣꯏ ꯑꯗꯨꯒꯤ ꯑꯩꯗꯤ ꯅꯣꯛꯅꯤꯡꯕꯗꯣ ꯅꯣꯛꯁꯨ ꯅꯣꯛꯅꯤꯡꯕ ꯑꯗꯨꯒ ꯑꯃꯨꯛ ꯊꯛꯑꯒ ꯍꯥꯏ ꯑꯩꯅ ꯑꯣ ꯐꯔꯦ ꯐꯔꯦ ꯆꯥꯁꯨ ꯂꯣꯏꯁꯟꯕ ꯄꯤꯔꯔꯣꯏꯀꯣ ꯍꯥꯏꯕꯤꯕ ꯑꯩꯅ
ꯍꯧꯖꯤꯛꯁꯨ ꯂꯩꯕ꯭ꯔꯣꯗꯣ
ꯑ ꯎ ꯃꯣꯏ ꯏꯁꯩ ꯇꯝꯒꯅꯤ ꯍꯥꯏꯅ ꯃꯊꯛ ꯂꯩꯀꯥꯏꯗ ꯀꯥꯈ꯭ꯔꯦ
ꯑꯣ ꯀꯩ ꯏꯁꯩꯔꯣ
ꯈꯪꯗꯦ ꯂꯣꯡꯃꯥꯏꯖꯤꯡꯗ ꯀꯔꯤ ꯏꯁꯩ ꯁꯛꯄꯒꯤ ꯀꯔꯤꯅꯣ ꯂꯩ ꯍꯥꯏꯌꯦ ꯑꯗꯨꯒꯤ ꯆꯠꯈ꯭ꯔꯦ
ꯑ ꯑꯣ ꯑꯣ ꯀꯝꯄꯤꯇꯤꯁꯟ ꯑꯣꯏꯔꯝꯒꯅꯤ ꯁꯟꯗꯦ ꯁ꯭ꯀꯨꯜꯒꯤꯀꯣ ꯀꯝꯄꯤꯇꯤꯁꯟ ꯑꯣꯏꯔꯝꯒꯅꯤ
ꯆꯠꯈ꯭ꯔꯦ ꯑꯗꯨꯒꯤ ꯑꯗꯨ ꯃꯥ ꯑꯗꯨ ꯃꯣꯠꯂꯒ ꯆꯠꯈ꯭ꯔꯦ ꯈꯣꯡꯒ ꯈꯨꯠꯀ ꯈꯣꯡꯗꯤ ꯍꯥꯝꯗꯣꯛꯑꯦ ꯑꯗꯨ ꯐꯨꯔꯤꯠꯀꯨꯝꯕꯁꯨ ꯂꯣꯏꯅ ꯃꯣꯠꯈ꯭ꯔꯕꯅꯦ ꯃꯥꯗꯣ ꯑꯩꯈꯣꯏ ꯃꯃꯥꯡ ꯂꯩꯀꯥꯏꯒꯤ ꯅꯨꯄꯥ ꯃꯆꯥ ꯂꯩꯕꯗꯨꯒ ꯁꯥꯟꯅꯔꯕꯗ ꯂꯣꯏꯅ ꯃꯣꯠꯈ꯭ꯔꯕ ꯖꯠꯅꯤ
ꯎꯝ ꯌꯥꯝ ꯁꯥꯊꯤꯕ꯭ꯔꯥꯅꯦ ꯃꯥꯁꯨ ꯃꯥꯕꯨ
ꯍꯣꯏ ꯃꯔꯨꯞ ꯂꯩꯔꯗꯤ ꯁꯥꯊꯤꯕ ꯃꯥꯜꯂꯦꯍꯦ ꯑꯗꯨꯁꯨ ꯂꯩꯇ꯭ꯔꯗꯤ ꯇꯨꯃꯤꯟꯅ ꯂꯩꯕ ꯅꯨꯄꯥ ꯍꯥꯏꯕꯗꯤ ꯅꯨꯄꯥꯅꯤꯅ ꯅꯨꯄꯥ ꯃꯆꯥꯗꯤ
ꯑꯩ ꯌꯥꯝ ꯅꯣꯛꯅꯤꯡꯉꯦꯕꯥ ꯍꯣꯏ ꯍꯣꯏ ꯑꯗꯨꯅꯦ ꯅꯨꯄꯥ ꯑꯩ
ꯍꯥꯏꯕꯗꯤ ꯁꯦꯅꯕꯁꯨ ꯌꯥꯝ ꯋꯥꯏꯌꯦ ꯍꯥꯏꯕꯗ ꯏꯟ ꯕꯗꯨ ꯈꯔ ꯋꯥꯠꯂꯦꯕ ꯃꯊꯟꯗ ꯑꯣꯏꯔꯗꯤ ꯍꯥꯏꯕ ꯂꯣꯏꯅ ꯏꯜꯂꯦ
ꯑꯣ ꯐꯥꯕꯅꯦ ꯑꯗꯨꯗꯣ
ꯎꯝ
ꯅꯨꯡꯗꯥꯡ ꯍꯣꯔꯦꯟ ꯑꯥ ꯅꯨꯡꯗꯥꯡꯁꯨ ꯂꯥꯛꯀꯦꯔꯣ ꯅꯪ
ꯑꯁ ꯉꯁꯤꯗꯤ ꯐꯥꯖꯕ ꯐꯥꯖꯕ ꯂꯩꯇ꯭ꯔꯗꯤ ꯂꯥꯛꯑꯣꯏꯗ
ꯉꯁꯤꯅꯤꯅꯦ ꯐꯥꯖꯕ ꯂꯩꯅꯤꯉꯥꯏ ꯄꯣꯇꯨꯒꯜ ꯑꯩ ꯑꯈꯣꯏ ꯑꯈꯣꯏ ꯑꯩꯈꯣꯏ ꯌꯨꯝꯗ ꯑꯩꯈꯣꯏ ꯌꯨꯝꯗ ꯍꯥꯟꯂꯥꯛꯎꯅꯦ
ꯑꯁ ꯏꯀꯥꯏꯌꯦ ꯅꯣꯏ ꯌꯨꯝꯗꯗꯤ ꯃꯤ ꯌꯥꯝꯃꯜꯂꯦ
ꯌꯥꯝꯗꯦ ꯃꯤ ꯂꯩ
ꯍꯥꯏꯕꯗꯤ ꯑꯉꯥꯡꯁꯤꯡꯒ ꯀꯩꯒ ꯌꯦꯡꯃꯤꯟꯅꯕꯗꯣ ꯅꯨꯡꯉꯥꯏꯇꯦ ꯍꯥꯏꯕ ꯑꯗꯨ ꯑꯩꯈꯣꯏ ꯈꯔ ꯒ꯭ꯌꯥꯟ ꯇꯥꯕꯁꯤꯅ ꯑꯗꯨꯝ ꯌꯦꯡꯕꯅ ꯅꯨꯡꯉꯥꯏ ꯏꯁ ꯈꯔꯤ ꯏꯟꯇꯔꯦꯁ ꯑꯩꯈꯣꯏꯒꯤ ꯏꯟꯇꯔꯦꯁꯇꯤ ꯇꯣꯡꯉꯥꯜꯂꯦ
ꯅꯨꯡꯉꯥꯏꯗꯅ
ꯑꯗꯨ ꯉꯔꯥꯡ ꯅꯨꯡꯉꯥꯏꯇꯕ꯭ꯔꯥꯅꯦ
ꯅꯨꯡꯉꯥꯌꯦ ꯑꯥ ꯉꯥꯏ ꯉꯥꯏꯌꯣꯀꯣ ꯄꯦꯄꯦ ꯀ꯭ꯔꯤꯝ ꯀ꯭ꯔꯤꯝ ꯀ꯭ꯔꯤꯝ
ꯑꯩꯒꯤ ꯃꯤꯡꯗꯣ ꯑꯩꯒꯤ ꯃꯤꯡꯗꯣ ꯄꯦꯄꯦ ꯄꯦꯄꯦꯁꯨ ꯍꯣꯏ ꯀꯧ ꯀꯧꯒꯅꯨ
ꯍꯥ ꯂꯥꯟꯈ꯭ꯔꯦ ꯑꯩ
ꯑꯌꯥ ꯑꯩꯒꯤ ꯐꯣꯟꯗꯣ ꯃꯈꯥꯗ ꯇꯥꯏꯍꯦ
ꯁꯤꯡꯖꯨ ꯆꯥꯅꯤꯡꯉꯗꯤ ꯂꯥꯛꯑꯣ
ꯍꯧꯖꯤꯛ ꯁꯤꯡꯖꯨ ꯆꯥꯕ ꯃꯇꯝꯔꯣ
ꯍꯣꯏ
ꯏꯁ ꯍꯧꯖꯤꯛ ꯁꯤꯡꯖꯨ ꯆꯥꯕ ꯃꯇꯝ ꯅꯠꯇꯦ ꯑꯥꯏ ꯍꯧꯖꯤꯛ ꯊꯥꯕꯛ ꯀꯜꯂꯤ ꯑꯩꯗꯤ ꯂꯥꯛꯄ ꯁꯪꯉꯣꯏ ꯍꯣꯔꯦꯟ ꯅꯨꯡꯗꯥꯡ ꯆꯥꯅꯤꯡꯉꯥꯏ ꯊꯝꯃꯣ
ꯑꯁ ꯑꯗꯨ ꯅꯝꯒꯅꯤ
ꯍꯥꯥ
ꯑꯥ ꯏꯁꯄꯣꯏꯜ ꯇꯧꯒꯅꯤꯕ ꯅꯨꯡꯗꯥꯡꯗ ꯂꯧꯔꯗꯤ
ꯅꯝꯊꯤꯔꯣꯏꯍꯦ ꯅꯪ ꯐ꯭ꯔꯤꯁ ꯂꯩꯕ ꯅꯠꯇ꯭ꯔꯣ ꯐ꯭ꯔꯤꯁꯇ ꯊꯝꯃꯗꯤ ꯀꯩꯁꯨ
ꯂꯩꯔꯁꯨ
ꯆꯥꯅꯤꯡꯉꯗꯤ ꯆꯠꯊꯣꯛꯑꯣ ꯈꯥꯛꯄꯤꯗ꯭ꯔꯁꯨ ꯌꯥꯏ ꯈꯥꯛꯄꯤꯗ꯭ꯔꯁꯨ ꯌꯥꯏ ꯑꯩ ꯂꯥꯛꯑꯒ ꯑꯩꯅ ꯆꯥꯅꯤꯡꯕ ꯆꯥꯔꯒ ꯂꯣꯏꯔꯦ
ꯁꯤꯁ ꯅꯨꯡꯉꯥꯏꯔꯣꯏ ꯑꯥ ꯆꯥꯕ ꯅꯨꯡꯉꯥꯏꯔꯣꯏꯕ
ꯑꯗꯨ ꯑꯇꯣꯞꯄ ꯁꯦꯝꯃꯒ ꯆꯥꯒꯦ ꯆꯥꯎ ꯆꯥꯎ
ꯑꯇꯣꯞꯄ ꯑꯇꯣꯞꯄ ꯁꯦꯝꯅꯤꯉꯥꯏ ꯂꯩꯇꯦ ꯀꯩꯁꯨ ꯑꯩꯈꯣꯏꯒꯤ ꯀꯣꯞꯕꯤ ꯀꯣꯞꯕꯤꯁꯨ ꯂꯩꯇꯦ ꯍꯣꯏ ꯑꯩꯒꯤ ꯏꯆꯦꯄꯨꯀꯣ
ꯑꯣ ꯅꯣꯏ ꯏꯆꯦꯅ ꯄꯨꯔꯛꯄ ꯈꯪꯉꯤꯗ ꯈꯪꯉꯤꯅꯦ ꯅꯣꯏ ꯏꯆꯦꯗꯣ
ꯍꯥꯎꯒꯗꯧꯕ ꯃꯥꯜꯂꯦꯀꯣ
ꯈꯪꯗ꯭ꯔꯦꯗ ꯌꯥꯝ ꯁꯥꯕꯗꯀꯣ ꯍꯥꯎꯒꯦꯔꯥ
ꯅꯨꯡ ꯅꯨꯡꯁꯥ ꯊꯣꯛꯂꯛꯄ꯭ꯔꯣ ꯃꯊꯛ ꯂꯩꯀꯥꯏ
ꯊꯣꯛꯑꯦꯍꯦ ꯌꯥꯝꯅ ꯊꯣꯛꯑꯦ
ꯑꯣ ꯑꯈꯣꯏꯁꯨ ꯍꯩꯖꯤꯛ ꯑꯩꯈꯣꯏꯁꯨ ꯌꯥꯝ ꯊꯣꯛꯑꯦ ꯅꯨꯡꯁꯥꯁꯤꯁꯨ ꯈꯪꯗ꯭ꯔꯦ ꯃꯥꯒꯤ ꯀꯨꯁꯤ ꯇꯧꯔꯒ ꯂꯩꯔꯦ ꯊꯣꯛꯅꯤꯡꯕ ꯃꯇꯝꯗ ꯊꯣꯛꯑꯦ ꯆꯪꯅꯤꯡꯕ ꯃꯇꯝꯗ ꯆꯪꯉꯦ ꯇꯧꯔꯒ ꯂꯩꯔꯦ
ꯑꯗꯨꯅꯦ
ꯑꯩꯈꯣꯏꯁꯨ ꯑꯩꯈꯣꯏ ꯑꯩꯈꯣꯏꯒꯨꯝꯅ ꯇꯧꯔꯦꯅꯦ ꯃꯣꯏꯁꯨ ꯑꯩꯈꯣꯏꯁꯨ ꯊꯥꯕꯛ ꯇꯧꯅꯤꯡꯉꯒ ꯇꯧꯋꯦ ꯇꯨꯝꯅꯤꯡꯉꯒ ꯇꯨꯝꯃꯦ ꯇꯧꯔꯤꯉꯩꯁꯤꯗ
ꯅꯪ ꯍꯧꯖꯤꯛ ꯏꯊꯟꯇꯔꯣ ꯂꯩꯕ
ꯍꯣꯏ ꯏꯊꯟꯗ ꯂꯩꯌꯦ ꯍꯧꯖꯤꯛꯇꯤ ꯑꯣꯞ ꯍꯨꯃꯥꯡ ꯐꯥꯖꯅ ꯊꯣꯛꯑꯦꯍꯦ ꯃꯅꯨꯡꯗ ꯂꯩꯌꯦ ꯃꯥ ꯀꯥ ꯃꯅꯨꯡꯗ ꯐꯤ ꯑꯦ ꯀꯔꯤꯕ ꯐꯤꯗꯨ
ꯃꯥꯒꯤ ꯀꯔꯤ ꯍꯥꯏꯗꯣꯅꯣ ꯐꯤꯒꯤ ꯃꯇꯣꯟꯗꯣ ꯁꯦꯝꯃꯒ ꯂꯩꯌꯦ
ꯅꯪꯗꯤ ꯁꯦꯝ
ꯍꯨꯃꯥꯡ ꯈꯨꯊꯣꯛꯁꯤꯗꯤ ꯂꯣꯏꯔꯦꯍꯦ ꯀꯩꯗꯧꯋꯦꯕꯥ
ꯑꯩꯒꯤ ꯃꯇꯝ ꯑꯦ ꯑꯩ ꯍꯧꯖꯤꯛ ꯇꯧꯗꯦꯌꯦ ꯑꯗꯨ ꯑꯩꯗꯤ ꯃꯄꯥꯟꯗ ꯂꯩꯌꯦ ꯍꯧꯖꯤꯛ ꯊꯥꯕꯛ
ꯊꯕꯛ ꯊꯕꯛ ꯌꯥꯝ ꯀꯟꯕ꯭ꯔꯣꯅꯦ ꯑꯗꯨꯝ ꯀꯣꯜ ꯇꯧꯔꯛꯔꯗꯤ ꯊꯕꯛ ꯊꯕꯛꯗ ꯍꯥꯏ
ꯊꯕꯛ ꯑꯁꯦꯡꯕꯩ ꯇꯧꯏꯔꯤꯅꯤ ꯀꯔꯤꯅꯣ ꯅꯪꯕꯨ ꯅꯪ ꯗꯨꯃꯥꯏꯅ ꯊꯕꯛ ꯂꯩꯇꯕꯒꯤ ꯇꯥꯏꯞꯇ ꯇꯧꯕꯗꯣ ꯑꯩꯗꯤ ꯅꯠꯆꯗꯦ ꯑꯁꯦꯡꯀꯤꯅꯦ ꯑꯣꯏ ꯍꯩꯇꯔ꯭ ꯗꯤ ꯀꯩꯅꯣ
ꯑꯩ ꯑꯗꯨꯃꯥꯏ ꯉꯥꯡꯕ
ꯅꯪꯁꯨ ꯌꯥꯝ ꯍꯩꯔꯤꯗꯨꯗꯤ ꯊꯕꯛꯁꯨ ꯁꯥ ꯑꯦ ꯁꯕꯛ ꯁꯨ ꯁꯨꯕ ꯌꯥꯝ ꯍꯩ ꯑꯗꯨꯃꯥꯏꯅ ꯍꯥꯏꯕꯗꯣ ꯑꯩꯗꯤ ꯇꯥꯏꯌꯦ
ꯀꯅꯥ ꯀꯅꯥꯉꯣꯟꯗ ꯇꯕ
ꯑꯩ ꯑꯗꯨꯝ ꯇꯥꯌꯦꯗ ꯑꯗꯨ ꯆꯥꯕꯗꯤ ꯐꯖꯅ ꯆꯥꯗꯦ ꯆꯥꯕꯗꯤ ꯐꯖꯅ ꯆꯥꯗꯦ ꯍꯥꯏꯕ ꯃꯥꯂꯦꯌꯦ
ꯅꯣꯏꯔꯝꯃꯤꯁꯦ
ꯑꯗꯣ ꯑꯌꯨꯛꯇꯁꯨ ꯆꯥꯗꯦ ꯑꯗꯣ ꯀꯔꯝ ꯀꯥꯟꯗ ꯆꯥꯒꯦꯔꯣ ꯍꯧꯖꯤꯛ ꯆꯥꯒꯦ ꯍꯥꯏꯕ꯭ꯔꯣ
ꯑꯥ ꯀꯔꯤ ꯍꯥꯏꯁꯤꯔ
ꯎꯝ ꯅꯠꯇꯦ ꯑꯌꯨꯛꯇ ꯆꯥꯛ ꯆꯥꯕ꯭ꯔꯥ ꯆꯥꯗꯕ꯭ꯔꯕ ꯅꯪ
ꯦ ꯄꯨꯡ ꯇꯔꯥꯒꯨꯝꯕꯗ ꯆꯥ
ꯂꯣꯏꯔꯦꯍꯦ ꯅꯪꯁꯨ ꯅꯪꯒꯤ ꯄꯨꯛꯇꯣ ꯌꯥꯔꯔꯣꯏꯀꯣ
ꯑꯁ ꯅꯨꯡꯗꯥꯡꯗ ꯇꯨꯝꯒꯗꯕꯅꯦ ꯀꯔꯤꯒꯤ ꯅꯨꯡꯊꯤꯟꯗ ꯇꯨꯝꯕ꯭ꯔꯣ
ꯏꯁ ꯌꯥꯝ ꯋꯥꯏ ꯈꯪꯗꯦ ꯀꯔꯤꯒꯤꯔꯥ
ꯑꯁ ꯂꯧꯁꯨ ꯆꯠꯇꯦ ꯑꯗꯨꯒ ꯋꯥꯏ ꯋꯥꯏ ꯍꯥꯏꯔ ꯂꯩꯔꯦ
ꯑꯦ
ꯅꯠꯇꯦꯅꯦꯍꯦ ꯅꯪꯅ ꯂꯧ ꯆꯠꯄ ꯑꯣꯏꯔꯗꯤ ꯋꯥꯏ ꯍꯥꯏꯕꯗ ꯑꯩ ꯌꯥꯏ ꯑꯩ ꯌꯥꯒꯦꯕ ꯀꯣ ꯑꯗꯣ ꯅꯪ ꯂꯧ ꯂꯧꯁꯨ ꯆꯠꯇꯦ ꯑꯗꯨꯒ ꯇꯨꯝꯃꯒ ꯂꯩꯕ ꯋꯥꯔꯦ ꯍꯥꯏꯔ ꯂꯩꯔꯦ ꯀꯩ ꯍꯥꯏꯗꯣꯏꯅꯣ ꯑꯩ ꯈꯪꯗ꯭ꯔꯦ
ꯑꯩ ꯌꯥꯝ ꯅꯣꯏꯈꯔ
ꯏꯁ ꯀꯅꯥꯅ ꯍꯥꯏꯔꯣ ꯅꯪꯉꯣꯟꯗ ꯅꯣꯏꯌꯦꯅ ꯑꯩꯒꯤ ꯃꯤꯠꯇꯗꯤ ꯁꯨꯡꯅꯣꯏ ꯅꯣꯏꯗꯦꯍꯦ
ꯑꯩ ꯈꯛꯇ ꯈꯪꯉꯦ
ꯏꯁ ꯑꯩ ꯈꯛꯇ ꯈꯪꯉꯦ ꯌꯥꯝ ꯀꯪꯉꯦ ꯏꯕꯦꯝꯃ ꯅꯃꯥꯏ ꯀꯗꯣ ꯌꯥꯗ꯭ꯔꯦ ꯆꯥꯛꯈ꯭ꯔꯦ ꯆꯥꯁꯟꯂꯣ ꯆꯥꯛ ꯈꯔ ꯆꯥꯁꯟꯂꯣ ꯅꯠꯇ꯭ꯔꯗꯤ
ꯍꯧꯖꯤꯛꯀꯥꯟꯀꯣ ꯆꯥꯛ ꯑꯥ ꯆꯥꯅꯤꯡꯉꯦ ꯈꯗ ꯈꯪꯗꯦ ꯀꯔꯤꯒꯤꯔꯥ ꯆꯪꯗꯦ
ꯏꯁ ꯀꯔꯤꯒꯤ ꯆꯥꯛ ꯏꯟꯁꯥꯡ ꯍꯥꯎꯇꯕꯏꯔꯕ
ꯋꯦꯗꯔ ꯋꯦꯗꯔꯅꯔꯥ ꯍꯤꯟꯁꯥꯡꯅꯔꯥ
ꯏꯦꯟꯁꯥꯡꯒꯗꯤ ꯑꯍꯥꯎꯕꯒ ꯆꯅꯤꯡꯂꯤꯁꯤꯕꯨ ꯀꯔꯤꯅꯣ
ꯅꯪꯒꯤ ꯀꯩ